ꯃ ꯁꯦ ꯃ ꯁ ꯑꯩꯕꯤꯗ ꯎꯝꯝ ꯑꯩꯕꯤꯒ ꯆꯁ
ꯍ ꯍ
ꯑꯗꯨ ꯑꯝ ꯍꯣꯏ ꯀꯩꯗꯧꯔꯤꯅꯣ ꯑꯣꯁꯨ ꯉꯥꯡꯗꯦꯅꯦ ꯁꯥꯟ ꯇꯨꯔꯥꯟ ꯉꯟꯅ ꯇꯨꯝꯃꯦ ꯍꯦ ꯄꯣꯜꯅ꯭ꯔꯣ ꯅꯪ ꯉꯁꯥꯏ
ꯅꯪ ꯇꯨꯡꯒꯤꯦꯅ ꯇꯧꯕ ꯃꯇꯝꯗ ꯅꯪ ꯀꯣꯜ ꯇꯧꯔꯛꯑꯣ ꯍꯥꯏꯕꯗꯨꯗꯤ
ꯄꯨꯡ ꯍꯧꯖꯤꯛ ꯄꯨꯡ ꯇꯔꯥ ꯇꯥꯗꯉꯥꯏꯔꯤ
ꯔꯣꯍꯤꯠꯂꯗ
ꯀꯅꯥꯅ ꯉꯝꯂꯒꯦ ꯑꯁꯤꯒꯤꯒꯤ ꯈꯪꯅꯕꯅꯣ
ꯗ꯭ꯔꯣꯣꯟꯗ
ꯑꯣ ꯊ꯭ꯔꯣ ꯍꯥꯏꯗꯤ ꯀ ꯀꯌꯥꯔ ꯀꯌꯥ ꯆꯅꯒ
ꯑꯃꯁꯨ ꯆꯅꯜ ꯂꯩꯦ
ꯏꯁꯄꯦꯟ ꯀꯗ꯭ꯔꯣ
ꯎꯝ ꯁꯄꯦꯟꯒ
ꯍꯩꯇꯕ ꯃꯥꯜꯂꯤꯅꯤꯀꯣ ꯎꯝ
ꯍꯩꯗꯤꯦ ꯍꯩꯌꯦꯁ ꯄꯦꯟꯗꯦ ꯑꯗꯨꯕꯨ ꯑꯃꯨꯛ ꯇꯤꯝꯗꯨ ꯗꯤꯐꯦꯟ ꯇꯧꯕ
ꯁꯪꯒꯤ ꯇꯧꯗ꯭ꯔꯦ ꯇꯐ ꯇ ꯇꯧꯔꯒ ꯂꯩꯕ ꯗ꯭ꯔꯣ ꯇꯥꯟꯅꯕ
ꯑꯣꯀꯦ ꯑꯣꯦ
ꯄꯦꯟꯅ ꯋꯥꯒ ꯆꯞ ꯃꯥꯟꯅꯅꯗ꯭ꯔꯦ ꯕꯗꯤ ꯀꯥꯎꯕꯁꯨ ꯆꯟꯗ꯭ꯔꯦ
ꯦꯁꯤ
ꯃꯣꯏꯗꯤ ꯑꯦꯇꯦꯝ ꯇꯧꯗꯦ ꯃꯇꯦꯛ ꯆꯪꯗꯦ ꯑꯣꯡꯂꯤ ꯗꯤꯐꯦꯟ ꯂꯦꯞꯄꯒ
ꯀꯅꯥ ꯍꯥꯏ
ꯚꯥꯔꯠꯇ ꯀꯔꯤ ꯍꯥꯏꯕ ꯀꯥꯎꯔꯦ ꯑꯃꯗꯣ
ꯏꯁꯔꯤ ꯀ ꯁ ꯊꯤ ꯍꯟꯆꯤꯤ ꯍꯟꯆꯤꯛꯇꯛꯇꯤ ꯀꯣꯜ ꯍꯟꯆꯤꯛꯇꯤ ꯐꯖꯒꯅꯤꯅꯦ ꯃꯦꯠꯁꯦ
ꯎꯝ
ꯃꯦꯁꯤ ꯍꯁꯨ ꯂꯩꯔꯦ ꯔꯣꯅꯥꯜꯗꯣ ꯍꯁꯨ ꯂꯩꯔꯦ
ꯑꯥ
ꯦ ꯐ
ꯀꯔꯤ ꯁꯪꯖꯔꯦ
ꯉꯁꯤꯗꯤ ꯌꯦꯔꯨꯝ ꯆꯥꯏ ꯚꯥꯏ ꯌꯨꯝ ꯆꯠꯂꯦ ꯉꯁꯤꯗꯤ ꯁꯅꯥꯕ ꯂꯣꯏꯔꯒ ꯍꯜꯂꯛꯑꯒ ꯌꯨꯝ ꯆꯥꯔꯦ ꯐꯤ ꯁꯨꯔꯦ ꯍꯧꯖꯤꯛ ꯄꯣꯠ ꯊꯥꯔꯤꯅꯤ ꯑꯩꯈꯣꯏꯗꯤ ꯊꯕꯛ ꯌꯥꯝ ꯇꯧꯕꯗꯣ ꯋꯥꯛꯀꯤꯡ ꯆꯦꯟꯕ꯭ꯔ ꯅꯪꯕꯣ
ꯉꯁꯤꯗꯤ ꯀꯩꯅꯣ ꯇꯧꯋꯦ ꯊꯕꯛ ꯑꯃ
ꯀꯔꯤ ꯊꯕꯛꯅꯣ
ꯁꯤꯗ ꯒꯥꯔꯗꯦꯟꯗ ꯀꯤꯠꯆꯟ ꯒꯥꯔꯗꯦꯟꯗ
ꯁꯁꯤꯡꯒꯔꯗꯗ ꯖꯟꯃꯄꯤ ꯊꯔꯦꯅ
ꯏꯤꯟꯖꯥꯡ ꯅꯨꯄꯤ ꯏꯁꯀ꯭ꯋꯥꯁꯀꯤ ꯀꯩꯅꯣ ꯁꯥꯕꯅꯤ
ꯏꯁꯀꯣꯁꯀꯤ ꯀꯩꯅꯣ ꯃꯣꯏ ꯄꯥꯝꯕꯤꯗꯣ ꯀꯥꯟꯅꯕꯀꯣ
ꯎꯝ ꯑꯗꯨꯗ
ꯋꯥ ꯁ ꯁꯥꯕꯃꯦꯁ
ꯏꯁꯀꯣꯔ
ꯍ ꯎꯝ
ꯋꯥ ꯑꯗ ꯌꯥꯜꯂꯒ ꯑꯃꯨꯛ ꯌꯨꯝ ꯐꯥꯎ ꯄꯨꯔꯛꯄ
ꯑꯩꯌꯦ ꯑꯗꯨꯗꯤ ꯌꯥꯝ ꯋꯥꯕꯒꯤ ꯊꯕꯛꯅꯦ ꯅꯪꯒꯤꯁꯦ ꯍ ꯌꯥꯝꯅ ꯑꯗꯨꯨꯝ ꯐ ꯅꯪꯒꯤ ꯌꯨꯝꯗꯒꯤ ꯍꯥꯛꯅ ꯋꯥ ꯌꯥꯟꯅꯐꯝꯝꯐꯝꯝꯗꯨꯕ
ꯂꯥꯛ ꯄꯦ
ꯝ ꯆꯪ ꯂꯥꯛꯇꯦ
ꯀꯤꯂꯣꯃꯤꯇꯔꯗꯤ ꯐꯥꯗꯦ ꯑꯗꯨꯕꯨ ꯉꯝ ꯄꯠꯂꯝꯒꯤ ꯅꯨꯡꯉꯥꯏꯇꯕ ꯃꯊꯥꯗꯒꯤ ꯃꯈꯥꯗꯒꯤ ꯄꯨꯈꯠꯂꯛꯄ
ꯆꯤꯡ ꯀꯦꯟꯗ꯭ꯔ ꯀ
ꯍꯥꯥ
ꯁꯁ
ꯎꯝ ꯑꯦ ꯅꯣꯡꯃꯝꯕ ꯄꯥꯎ ꯁꯦꯝꯕ ꯂꯣꯏ ꯁꯤꯟꯅꯕ ꯍꯣꯕꯗ ꯑꯩꯁꯤ ꯊꯕ ꯇꯗ ꯄꯦꯟꯗꯤꯡ ꯊꯝꯕ ꯅꯨꯡꯉꯥꯏꯇꯦꯕ ꯑꯗꯨꯒꯤ ꯂꯣꯏꯁꯤꯟꯕ ꯅꯨꯡꯗꯥꯡ ꯐꯥꯎ ꯇꯧꯕꯅꯤ
ꯐꯖꯅ ꯇꯧꯍꯧꯕꯗꯨꯅꯦꯕ ꯑꯩꯈꯣꯏꯅ ꯄꯥꯝꯃꯤꯁꯤꯅ
ꯎꯝ
ꯅ ꯉꯒꯤ ꯋꯥ ꯄꯨꯟꯁꯤ ꯆꯥꯅꯅꯤ ꯃꯥꯅꯅꯦ ꯍꯁꯗ
ꯎꯝ
ꯊꯈꯣꯏ ꯇꯧ ꯇꯧꯔꯗꯤ ꯌꯥꯝ ꯐꯖꯅ ꯇꯧꯋꯗꯣ
ꯎꯝ ꯎꯝ ꯑꯗꯨꯅꯤ
ꯑ ꯆ
ꯀꯔꯤ ꯀꯔꯤ ꯁꯅꯔꯦ ꯖꯤꯗ ꯉꯁꯤꯗꯤ
ꯗꯤꯁꯔ
ꯀꯩꯅꯣ ꯃꯁꯤꯁꯤꯒꯤ ꯏꯀꯣ ꯏꯀꯣ ꯂꯩꯅꯦ ꯏꯀꯣ ꯂꯩꯌꯦꯕ
ꯀꯆ ꯅꯨꯡꯉꯥꯏ
ꯌꯦꯡꯕꯁꯨ ꯍꯩꯔꯝꯃꯣꯏꯗ
ꯅ ꯏ ꯐꯔ
ꯀꯩꯅ ꯅꯅꯤꯋꯣꯛꯁꯤꯡ ꯏꯀꯣ ꯂꯩꯅꯤ ꯅꯪ ꯂꯥꯁꯄꯤꯌꯥꯠ ꯊꯕ꯭ꯔꯣ
ꯁꯤ ꯌꯥ ꯑꯣꯏꯁ
ꯏꯀꯣ ꯌꯥꯝ ꯇꯥꯕ ꯑꯩꯒꯤ ꯈꯣꯟꯖꯦꯜꯁꯦ ꯑꯩ ꯏꯁꯥꯅ ꯑꯃꯨꯛ ꯇꯥꯕ
ꯌꯥꯏꯅꯦ ꯅꯪꯁꯨ ꯌꯥꯝ ꯁꯤꯡꯕ ꯃꯤꯅꯤꯅꯦ
ꯀꯔꯤ ꯁꯤꯡꯕ
ꯍꯝ ꯁꯤꯅꯤ ꯍꯅꯤꯗꯥꯅ ꯅꯪꯒꯤꯅꯥ ꯈꯣꯡꯗ‌ꯣ ꯅꯪ ꯀꯤ ꯅꯈꯣꯡꯗ ꯅꯪ ꯃꯁ ꯇꯥ
ꯎꯝ ꯅꯣꯏ ꯍꯣꯁꯇꯦꯜꯒꯤ ꯕꯣꯜ ꯌꯦꯡꯗꯦ
ꯑꯉꯥꯡꯁꯤꯡ ꯌꯦꯡꯉꯤ ꯑꯩ ꯉꯁꯤꯒꯤꯗꯤ ꯑꯩꯒꯤ ꯇꯤꯝꯃꯦꯠ ꯅꯠꯇꯕꯩ ꯌꯦꯡꯗ꯭ꯔꯦ ꯑꯉꯥꯡꯁꯤꯡ ꯌꯦꯡꯍꯟꯈ꯭ꯔꯦ
ꯑꯣ ꯕꯣꯜ ꯌꯦꯡꯕꯗꯤ ꯃꯤ ꯌꯥꯝꯅ ꯌꯥꯝꯕꯗꯨꯅ ꯅꯨꯡꯉꯥꯏꯕꯅꯦ
ꯄ꯭ꯔꯣꯔꯇꯨꯀꯣꯜ ꯁꯥꯟꯅꯥꯕ ꯅꯨꯃꯤꯠꯇꯗꯤ ꯑꯉꯥꯡ ꯃꯌꯥꯝ ꯌꯦꯡꯍꯟꯒꯉꯤ
ꯎꯝ ꯑꯩꯁꯨ ꯌꯦꯡꯉꯅꯤ ꯑꯥꯔꯖꯦꯟꯇꯤꯅꯥ ꯌꯦꯡꯅꯕ ꯃꯦꯁꯤꯒꯤ ꯄ꯭ꯔ‌ꯦ ꯑꯃꯨꯛ ꯌꯦꯡꯉꯅꯤ ꯑꯩ
ꯃ‌ꯦꯁꯤ ꯁꯄꯣꯔꯠ ꯇꯧꯔ
ꯐꯨꯏꯅꯦ ꯗꯥꯏ ꯍꯥꯠ ꯐꯦꯟꯅꯤꯅꯦ ꯅꯪꯒꯤ ꯔꯣꯅꯦꯜꯗꯣ ꯇꯥꯔꯦ
ꯔ‌ꯣꯂꯥꯜꯗ‌ꯣꯅꯤ
ꯃꯙꯨ ꯔꯣꯅꯥꯜꯗ‌ꯣꯗ‌ꯣ
ꯒꯥꯔꯦꯗ ꯔ‌ꯣꯅꯥꯜꯗ‌ꯣ ꯃꯤꯅ ꯐꯥꯎꯔꯤꯁꯦ ꯅꯪ ꯀꯩ ꯈꯪꯒꯦ
ꯌꯥꯝꯅ ꯏꯒꯣ ꯂꯩꯕ ꯑꯦꯇꯤꯇꯨꯠ ꯂꯩꯕ ꯃꯤꯅꯤ ꯌꯥꯝ ꯌꯦꯡꯅꯤꯡꯗꯦ ꯑꯗꯨꯗ‌ꯣ
ꯃꯤ ꯑꯦꯇꯤꯆ꯭ꯨꯠ ꯂꯩꯔꯤꯗꯣ ꯍꯥꯏꯕꯩꯅꯤꯅ‌ꯦ
ꯃꯦꯁꯤꯗꯤ ꯑꯗꯨꯒ ꯃꯦꯁꯤ ꯀꯝꯄꯤꯌꯔ ꯇꯧꯔꯗꯤ ꯑꯗꯨꯒꯨꯝꯕ ꯅꯠꯇꯦ ꯑꯗꯨꯒꯨꯝꯕꯗꯤ ꯀꯩꯁꯨ ꯅꯠꯇꯦꯗ ꯔ‌ꯣꯅꯥꯜꯗ‌ꯣ ꯗꯤ ꯌꯥꯝ ꯑꯦꯇꯤꯇ꯭ꯌꯨꯠ ꯂꯩꯌꯦ ꯃꯥꯗꯣ
ꯁꯤꯁꯨ ꯂꯩꯕꯗꯨ ꯃꯔꯝ ꯂꯩꯕꯤ ꯂꯩꯔꯤꯅꯤ ꯀꯩꯅꯣ
ꯎꯝ ꯍꯩꯔꯦ ꯃ‌ꯦꯁꯤꯅ ꯐꯖꯅ ꯉ ꯈꯥꯏꯕꯤꯔꯝ ꯃꯅꯤꯅ‌ꯦ ꯃꯥꯗꯣ ꯃꯦꯁꯤ ꯃ‌ꯦꯁꯤ ꯃꯃꯥꯡꯗ ꯇꯨꯔꯝꯅꯤ ꯃꯥꯗꯣ ꯃꯦꯁꯤꯅ ꯗ꯭ꯔꯤꯞꯂꯤꯡ ꯗ꯭ꯔꯤꯚꯂꯤꯡ ꯇꯧꯕ ꯃꯇꯝꯗꯣ ꯌꯥꯝ ꯊꯣꯛꯅꯤꯡꯗꯗꯣ
ꯎꯝ ꯍꯪꯆꯤꯠ ꯌ‌ꯦꯡꯇꯥꯔꯤꯅꯦ ꯃꯦꯁꯤꯅ ꯉꯝꯕ꯭ꯔꯥ ꯄꯣꯇꯨꯒꯜꯅ ꯉꯝꯕ꯭ꯔꯥ ꯍꯥꯏꯗ‌ꯣ ꯍꯥ
ꯄ‌ꯣꯔꯇꯨꯒꯜ ꯔ‌ꯣꯅꯥꯜꯗ‌ꯣꯗꯤ ꯄꯦꯅꯦꯜꯇꯤꯗꯣ ꯄꯦꯅꯦꯜꯗꯣ ꯍꯥꯏꯕ꯭ꯔꯥ ꯀꯧꯔꯦ ꯒꯣꯜ ꯆꯅ ꯃꯤ ꯌꯥꯝ ꯀꯩꯅꯣ ꯇꯧꯕꯅꯤ ꯃꯥ ꯌꯥꯝꯅ ꯁꯦꯜꯐꯤꯁ ꯑꯣꯏꯕ ꯃꯤꯅꯤ
ꯑꯦ ꯅꯪ ꯀꯩꯁꯨ ꯈꯪꯗꯅ ꯀꯔꯤ ꯋꯥꯊꯤ ꯋꯥꯔ‌ꯦꯝ ꯉꯥꯡꯏ
ꯌꯥꯝ ꯁꯦꯜꯐꯤꯁ ꯑꯣꯏꯕ ꯔꯣꯅꯥꯜꯗꯣꯅꯤ
ꯕꯣꯜꯁꯨ ꯀꯥꯎꯕ ꯍꯩꯇꯕ ꯕꯣꯜꯒꯤ ꯃꯇꯥꯡꯗꯪ ꯀꯩꯁꯨ ꯈꯪꯗꯕ ꯅꯪꯅ ꯀꯔꯤ ꯍꯥꯏ ꯁꯥꯖꯅꯤ ꯁꯤꯗ ꯈꯨꯟꯒꯤ ꯈꯨꯟꯒꯤ ꯇꯧꯈꯤꯗꯔ ꯅꯪꯅ ꯑꯍꯜ ꯂꯃꯅ ꯋꯥꯔꯤ ꯁꯥꯟꯅꯕꯝꯗ ꯀꯔꯤ ꯈꯪꯗꯅ ꯉꯥꯡꯉꯅꯣ
ꯇꯤꯃꯦꯦꯠ ꯜꯁꯨ ꯔꯦꯁꯄꯦꯛꯇ ꯇꯧꯗ ꯑꯗꯨꯒ ꯐꯦꯟꯁꯤꯡꯗꯁꯨ ꯔꯦꯁꯄꯦꯛ ꯇꯧꯗꯦ ꯌꯥꯝꯅ ꯋꯥꯈꯜ ꯂꯩꯇꯕ ꯄꯨꯝ ꯊꯥꯎꯅꯤ ꯃꯥꯗꯤ
ꯁꯝꯅ ꯁꯝꯅ ꯍꯥꯏ ꯅꯪꯒꯨꯝ ꯃꯅꯦꯅ ꯅꯠꯇ꯭ꯔ
ꯅꯪꯒꯨꯝꯕꯅꯤ ꯑꯩꯗꯤ ꯃꯦꯁꯤꯅꯤ ꯑꯩꯒꯨꯝꯕꯅꯤ ꯃꯦꯁꯤꯅꯤ ꯌꯥꯝꯅ ꯌꯥꯝꯅ ꯅꯨꯄꯥ ꯊꯣꯛꯄ ꯍꯝꯕꯜꯁꯨ ꯑꯣꯏꯕ ꯌꯥꯝꯅ ꯇꯤꯝꯃꯦꯠꯇꯁꯨ ꯌꯥꯝꯅ ꯀꯩꯅꯣ ꯇꯧꯕ
ꯇꯕꯨꯣꯏ ꯇꯧ ꯎꯝ ꯇꯧ ꯇꯧ
ꯕꯣꯁ ꯑꯗꯨꯝ ꯐꯖꯅ ꯄꯥꯏꯌꯦꯕ ꯇꯤꯝꯃꯦꯠꯇꯁꯨ ꯆꯥꯟꯁ ꯄꯤꯔꯒ ꯑꯦꯁꯤꯁ ꯇꯧꯔ ꯒꯣꯜ ꯆꯥꯟꯍꯟꯕ ꯔꯣꯅꯣꯗꯣꯗꯤ ꯂꯔꯦ ꯃꯥ ꯌꯥꯝꯅ ꯁꯦꯜꯐ ꯕ ꯕꯣꯜ ꯃꯥ ꯈꯛꯇ ꯆꯟꯒꯦ ꯇꯧꯕ ꯑꯗꯨ ꯃꯤꯁ ꯇꯧꯕ ꯃꯣꯏ ꯇꯤꯝꯃꯦꯠꯇ ꯈꯔ ꯈꯔ
ꯋꯥꯔꯤ ꯅꯪꯒꯤ ꯋꯥꯔꯤꯁꯤ ꯅꯨꯡꯉꯥꯏꯔꯛꯇ꯭ꯔꯦ ꯇꯨꯝꯕꯁꯤꯀꯣ ꯐꯔꯦ
ꯎꯝ ꯆꯨꯝꯃꯨ ꯇꯥꯅꯤꯡꯗ꯭ꯔꯦ ꯇ ꯇ ꯇꯅꯤ ꯏꯒ꯭ꯔꯦꯖ ꯇꯨꯝꯃꯨ
ꯃꯛ ꯐꯕꯤꯁꯦ ꯍꯌꯦꯡ ꯐꯥꯎꯅꯔꯁꯦ ꯎꯝ